ꯂ ꯇꯥꯏ
ꯣꯏꯁ ꯆꯞꯄꯦ ꯍꯦ
ꯍꯧꯖꯤꯛꯁꯨ ꯆꯠꯄ꯭ꯔꯣ ꯍꯣꯏ ꯑꯗꯨꯝ ꯋꯥꯔ ꯀꯔꯦ ꯍꯥ
ꯑꯣꯥꯡ ꯆꯥꯔꯦ ꯆꯥꯔꯦ ꯍꯧꯖꯤꯛ ꯕ꯭ꯔꯦꯛ ꯂꯧꯕ ꯌꯥꯗꯦꯀꯣ ꯁꯥꯠ ꯆ ꯉꯥꯡꯅꯗꯣꯏꯅꯤ ꯀꯔꯤ ꯏꯟꯖꯥꯡ ꯆꯥꯔꯦ
ꯍꯥꯎꯕ꯭ꯔꯥ ꯇꯥꯏꯌꯦ ꯍꯥꯎꯕ꯭ꯔꯥ
ꯊꯥꯎ ꯃꯤ ꯍꯋꯦ ꯌꯥꯔꯣ
ꯄꯅꯦ ꯍꯍꯔꯗꯤ ꯇꯥꯏꯌꯦ ꯇꯥꯏꯌꯦꯌꯦ
ꯑꯁ ꯀꯔꯤꯔꯥ ꯍꯪꯗꯦꯗ ꯌꯥꯝ ꯋꯥꯔꯦꯗ ꯍꯣꯏꯒꯁꯤꯁꯦ
ꯑꯁ ꯑꯃꯨꯛ ꯑꯃꯨꯛ ꯑꯩꯈꯣꯏꯁꯦ ꯑꯗꯨꯝ ꯐꯝꯃꯤꯌꯦ
ꯑꯣ ꯑꯣ ꯍꯔꯤꯏꯒꯤ ꯐꯝꯕ꯭ꯔꯣ
ꯑꯁ ꯍꯧꯖꯤꯛ ꯑꯩꯈꯣꯏꯅꯤꯁꯦ ꯑꯦꯟꯁꯥꯡ ꯅꯥꯄꯤ ꯂꯩꯕ ꯆꯠꯂꯦꯕ ꯑꯗꯨꯒ ꯑ ꯁꯥꯏꯗꯣ ꯁꯥꯏꯗ ꯏ ꯅꯥꯄꯤ ꯂꯩꯕ ꯆꯠꯂꯒ ꯆꯥꯛ ꯂꯥꯝꯈꯠꯄ ꯑꯗꯨꯒꯤ ꯃꯃꯣꯜ ꯎꯨꯔꯦ ꯑꯗꯨꯒ ꯍꯄꯠꯇ ꯀꯩꯕ ꯑꯗꯨꯒꯤ ꯍꯧꯖꯤꯛ ꯆꯥꯛ ꯆꯥꯅꯤꯡꯗꯕꯒꯤ ꯆꯥꯗ꯭ꯔꯤ
ꯎꯝ ꯀꯔꯤ ꯌꯦꯟꯁꯥꯡ ꯊꯣꯡꯕ꯭ꯔꯣ
ꯃꯥꯏꯔꯦꯟ ꯊꯣꯡꯉꯦ ꯃꯥꯏꯔꯦꯟ ꯑꯗꯨꯒ ꯏꯁꯄ꯭ꯔꯤꯡ ꯑꯣꯅꯤꯌꯟꯒ ꯏꯡꯉ ꯃꯦꯠꯄ
ꯑꯣ ꯌꯥꯝ ꯍꯥꯎꯅꯤ ꯀꯣ ꯃꯤꯒꯤꯗꯤ
ꯑ ꯍꯧꯖꯤꯛ ꯐꯥꯎꯗꯤ ꯑꯦꯄꯤꯇꯥꯏꯠ ꯂꯩꯇꯕꯤꯀꯣ ꯆꯥꯅꯤꯡꯕ ꯐꯥꯎꯗ꯭ꯔꯤ
ꯑ ꯔꯦꯟ ꯊꯤꯕ
ꯅꯪ ꯑꯇꯩ ꯍꯌꯦꯡ ꯍꯌꯦꯡ ꯇꯧꯗꯣꯏꯅꯦ ꯑꯗꯣ
ꯅꯃꯥꯟꯅꯕꯤꯁꯨ ꯉꯁꯤꯗꯤ ꯀꯔꯤꯁꯨ ꯇꯧꯔꯝꯂꯔꯣꯏꯀꯣ ꯁꯤꯗ ꯌꯥꯗꯕꯅꯤꯅ
ꯍꯣꯏ ꯍꯣꯏ ꯇꯧꯗ꯭ꯔꯦ ꯉꯁꯤꯁꯦ ꯀ ꯈꯔ ꯅꯨꯡꯊꯤꯤꯟꯗꯣ ꯑꯩꯈꯣꯏ ꯑꯩꯈꯣꯏꯅꯤꯒꯤ ꯄ꯭ꯂꯥꯟꯁꯦ ꯑꯦꯠꯂꯤꯁ ꯈꯔꯗꯤ ꯇꯧꯅꯤꯡꯉꯥꯏ ꯅ ꯈꯟꯕꯅꯦꯕ ꯑꯗꯨꯗ ꯌꯥꯗꯕꯗꯨꯣ ꯗꯥꯎꯗꯣ ꯌꯦꯡꯉꯨ
ꯑꯩꯁꯨꯅꯦ ꯉꯁꯤ ꯀꯣꯛꯇ ꯍꯟꯕꯒ ꯂꯣꯏꯅꯃꯛ ꯁꯣꯏꯈ꯭ꯔꯕ ꯋꯥꯅꯤꯗ
ꯑꯗꯨꯅꯦ ꯑꯩ ꯁꯥꯎꯅꯤꯡꯕꯅ ꯁꯥꯎꯅꯤꯡꯕꯅ ꯗꯥꯎꯗꯤꯀꯣ
ꯍꯣꯏ ꯑꯁꯤ ꯌꯥꯗꯕꯗꯨ ꯁꯥꯎꯅꯤꯡꯉꯦ ꯌꯥꯝꯅ
ꯎꯝ
ꯈꯔ ꯇꯧꯔꯒꯦꯅ ꯈꯜꯂꯒ ꯌꯥꯗ꯭ꯔꯕ ꯋꯥꯅꯤꯗ
ꯑꯗꯨꯅꯦ ꯌꯥꯝ ꯁꯥꯎꯅꯤꯡꯉꯦ ꯑꯩꯁꯨ
ꯌꯥꯝ ꯁꯥꯎꯅꯤꯡꯉꯦ ꯀꯔꯤ ꯇꯧꯔꯅꯣ ꯀꯔꯤ
ꯄꯨꯡ ꯀꯌꯥꯗ ꯇꯨꯝꯗꯣꯏꯅꯣ
ꯍꯧꯖꯤꯛꯇꯣ ꯌꯥꯔꯔꯣꯏ ꯉꯁꯤꯗꯤ ꯌꯥꯗꯣꯏ ꯃꯥꯟꯗ꯭ꯔꯦ ꯑꯗꯨꯒꯤ ꯑꯩꯗꯣ ꯉꯁꯤ ꯇꯨꯝꯈ꯭ꯔꯒꯦ ꯇꯨꯝꯒꯦ ꯇꯥꯎꯕꯅꯦꯕ
ꯑ
ꯑꯗꯨꯒꯤ ꯅꯪꯒꯤ ꯀꯣꯜꯗꯣ ꯑꯃꯨꯛꯀ ꯂꯥꯛꯄ
ꯎꯝ ꯎꯝ ꯉꯁꯤ ꯀꯣꯂꯦꯖ ꯆꯠꯄ ꯅꯨꯡꯉꯥꯏꯕ꯭ꯔꯣ
ꯀꯣꯂꯦꯖ ꯆꯠꯇꯦ ꯁꯤꯝ ꯂꯧꯕ ꯆꯠꯂꯦ ꯍꯥꯏꯔꯒ
ꯑꯣ ꯑꯣ ꯑꯣ ꯌꯥꯔꯕ꯭ꯔꯣ
ꯁꯤꯝ ꯑꯅꯥꯎꯕ ꯑꯣꯏꯅ ꯄꯥꯏꯔꯦ
ꯑꯣ ꯀꯌꯥ ꯀꯌꯥ ꯆꯒꯄꯤꯕ
ꯆꯍꯨꯝꯒ ꯁꯚꯦꯟꯇꯤ
ꯔꯤꯆꯥꯔꯖꯁꯨ ꯌꯥꯎꯕ꯭ꯔꯥ
ꯑꯧ
ꯋꯥꯟ ꯃꯟꯒꯤꯦꯀꯣ
ꯍꯣꯏ
ꯍꯥꯏꯔꯤꯅꯤ
ꯃꯣꯏꯣꯏꯅ
ꯐꯣꯔ ꯍꯟꯗ꯭ꯔꯦꯗꯀꯤ ꯀꯥꯞꯄꯣꯑꯣ ꯍꯥꯏꯌꯦ ꯑꯗꯨꯗꯤ ꯊ꯭ꯔꯤ ꯐꯤꯐꯇꯤꯒꯤ ꯇꯥꯎꯈ꯭ꯔꯣ ꯑꯩꯅ ꯁꯨꯃꯥꯏꯅ ꯍꯥꯏꯕ ꯑꯗꯨꯗꯒꯤ ꯃꯣꯏꯗꯣ ꯆꯍꯨꯝꯅ ꯁꯚꯦꯟ ꯇꯤ ꯄꯤꯈ꯭ꯔꯣ ꯑꯗꯨꯗꯤꯅꯦ ꯍꯥꯏꯔꯛꯑꯒ ꯇꯥꯎꯕꯅꯤ
ꯗꯨꯗꯤ ꯌꯥꯔꯣꯏꯅ
ꯍꯣꯏ ꯑꯩꯗꯣ ꯅꯪꯒꯤ ꯁꯤꯝꯁꯦ ꯀꯔꯝꯕ ꯁꯤꯝ ꯑꯣꯏꯕ꯭ꯔꯥ
ꯏꯌꯥꯔꯇꯦꯜꯅꯤ ꯑꯩꯈꯣꯏꯗꯤ
ꯑꯣ ꯑꯩꯗꯣ ꯑꯦꯌꯥꯔꯇꯦꯜ ꯅꯠꯇꯕ ꯍꯟꯗꯛꯇꯤ ꯄꯥꯏꯈ꯭ꯔꯦ ꯖꯤꯌꯑꯣ ꯄꯥꯏꯔꯒꯤ
ꯍꯣꯏ ꯍꯣꯏ ꯑꯗꯨꯅ ꯐꯔꯦ ꯍꯥꯏꯕꯗꯤ ꯃꯥꯗꯤ ꯏꯟꯀꯝꯃꯤꯡ ꯀꯣꯜ ꯕ꯭ꯂꯣꯛ ꯇꯧꯗꯦꯅ
ꯍꯣꯏ ꯑꯗꯨꯅꯦ ꯑꯩꯈꯣꯏꯗꯤ ꯑꯁ ꯂꯥꯏꯔꯕꯅꯤꯅꯦ ꯌꯥ
ꯑꯗꯨꯅꯦ ꯑꯩꯁꯨ ꯄꯥꯏꯅꯤꯡꯉꯤꯗꯦ ꯇ ꯑꯣꯏꯁꯨ ꯎꯄꯥꯏ ꯂꯩꯇꯦ ꯄꯥꯡꯍꯣꯡ ꯍꯣꯡꯕꯗꯨ ꯀꯣ
ꯍꯣꯏ ꯑꯗꯨꯒꯤꯗꯃꯛꯇ ꯈꯜꯂꯒ ꯑꯩ ꯉꯁꯤꯅꯦ ꯇꯥꯎꯈ꯭ꯔꯕꯅꯤ
ꯑꯗꯨꯅꯦ ꯐꯥꯔꯦ
ꯎꯝ ꯁꯤꯂ ꯏꯔꯞꯅꯤꯅꯥ ꯖꯤꯑꯣ ꯁꯦ ꯄꯥꯏꯔꯗꯤꯌꯥ ꯑꯗꯨꯅ
ꯑꯩꯈꯣꯏꯗꯤ ꯍꯥꯏꯔꯛꯑꯗꯤ ꯀꯣꯜ ꯇꯧꯅꯤꯉꯥꯏꯁꯨꯃꯤ ꯂꯩꯇꯦꯅ
ꯍꯣꯏ ꯎꯝ ꯅꯃꯥꯟꯅꯕꯤꯗꯤ ꯇꯨꯝꯈ꯭ꯔꯕ꯭ꯔꯣ ꯄ ꯇꯥꯔꯨꯛꯒ ꯂꯥꯏꯕ꯭ꯔꯣ
ꯇꯧꯔꯗꯦ ꯀ꯭ꯔꯤꯁ ꯇꯧꯗꯦ ꯍꯧꯖꯤꯛꯁꯦ ꯃꯥꯁꯨ ꯌꯥꯗꯕꯒꯤ ꯑꯃꯨꯛ ꯇ꯭ꯔꯥꯏ ꯇꯧꯗꯕ ꯃꯥꯜꯂꯦ
ꯑꯣ ꯁꯥꯎꯅꯤꯄ ꯇꯉ ꯆꯥꯏꯗꯤ ꯀꯥꯏ
ꯑꯗꯨꯅꯦ ꯃꯤꯅ ꯈꯟꯕ ꯑꯃ
ꯗ ꯍꯣꯏ ꯁꯤ ꯂꯣꯏꯔꯒ ꯅꯪꯉꯣꯟꯗ ꯑꯃꯨꯔꯛ ꯑꯩꯁꯨ ꯇ꯭ꯔꯥꯏ ꯇꯧꯒꯦ
ꯇꯎ ꯀꯥꯏꯗꯌꯦꯦ ꯇꯎ
ꯑꯩꯁꯦ ꯏꯁꯤꯡ ꯍꯥꯏꯔꯗꯤ ꯉꯁꯤꯗꯣ ꯕꯖꯥꯔ ꯆꯠꯄꯒꯤꯀꯣ ꯈꯔ ꯇꯨꯝꯗꯤ ꯇꯨꯝꯅꯤꯡꯉꯒ ꯂꯩꯕꯅꯦꯕ
ꯑꯣ
ꯑꯗꯨꯒꯤ ꯉꯁꯤ ꯉꯁꯤꯁꯦ ꯈꯔ ꯐꯖꯅꯗꯤ ꯇꯧꯔꯒꯦꯗꯅ ꯑꯩꯗꯣ ꯉꯥꯏꯒꯦꯅꯗꯤ ꯇꯧꯕꯅꯦ ꯑꯗꯣ ꯑꯁ ꯌꯦꯡꯅ ꯑꯣꯏꯅꯤꯡꯉꯥꯏ ꯃꯥꯟꯁꯤꯜꯂꯛꯇ꯭ꯔꯦꯕ ꯑꯗꯨꯗꯤ ꯇꯨꯝꯕꯅ ꯑꯩꯅ ꯐꯥꯔꯅꯤꯗꯥꯅ ꯇꯔ ꯀꯦꯅ ꯈꯈꯤ ꯇ ꯊ ꯍꯥꯏꯔꯤ ꯅꯪꯁꯨ ꯃꯨ ꯀ ꯇꯥꯎꯔꯛ ꯀꯦꯔ ꯍꯥꯏꯔꯤ ꯇꯧꯔꯛꯇꯦ ꯇꯧꯔꯛꯇꯦ ꯇꯧꯔꯣ ꯂꯩꯕ
ꯑꯩꯡ ꯃꯤꯕꯨ ꯇꯦꯛꯁ ꯊꯥꯕꯀꯣ ꯑꯗꯨꯒꯤꯅꯤꯗ ꯃꯤ ꯑꯗꯨꯒꯤ ꯇꯧꯔꯛꯄ ꯌꯥꯗꯕ
ꯑ ꯅꯪꯒꯤ ꯏꯃꯥꯗꯨꯗꯤ ꯂꯣꯏꯈ꯭ꯔꯣ ꯑꯁꯤꯒꯤ ꯃꯥꯗꯣ ꯑꯁ ꯊꯨꯗꯤ ꯊꯨꯕ ꯍꯦꯟꯅꯁꯦ
ꯌꯥꯔꯦꯍꯦ ꯌꯥꯝ ꯇꯞꯄꯤꯅꯦ ꯀꯔꯤꯅꯣ ꯑꯦ ꯑꯩꯅ ꯇꯧꯔꯤꯁꯦ ꯔꯦꯟꯗ ꯂꯩꯕ ꯔꯦꯟꯗ ꯂꯩꯕ ꯈꯣꯏꯗꯣ
ꯑꯥꯎ
ꯇꯥꯕ꯭ꯔꯥ ꯇ꯭ꯔꯦꯟꯗ ꯂꯩꯕ ꯑꯍꯨꯝꯕꯨ ꯇꯧꯔꯦꯅ ꯑꯗ ꯂꯩꯕ ꯑꯍꯨꯝꯕꯨ ꯇꯧꯔꯦ ꯇꯧꯔꯦ ꯑꯗꯨꯒ ꯅꯪꯅ ꯅꯝꯕꯔ ꯑꯃ ꯄꯤꯔꯛꯄꯗꯣ
ꯑ
ꯑꯗꯨꯕꯨ ꯇꯧꯔꯦ ꯑꯗꯨꯕꯨꯗꯤ ꯑꯅꯤꯔꯛ ꯈꯛꯇ ꯑꯣꯏꯔꯝꯅꯤ ꯉꯔꯥꯡꯒ ꯅꯍꯥꯟ ꯀꯣ
ꯍꯣꯏ ꯉꯁꯤꯗꯣ ꯃꯤ ꯌꯥꯝ ꯂꯩꯔꯝꯕꯅꯦ ꯑꯗꯨ ꯌꯥꯗ꯭ꯔꯕꯒꯤꯀꯣ ꯇꯥꯎꯅꯤꯡꯉꯥꯏ ꯏꯅꯥꯎ ꯅꯨꯨꯄꯥ ꯑꯩꯈꯣꯏꯁꯨ ꯌꯥꯝ ꯂꯩꯕꯅꯦꯕ ꯑꯁꯤꯗꯣ ꯑꯩꯈꯣꯏ ꯁ ꯁꯣꯄꯤꯡ ꯆꯠꯂꯝꯗꯗꯤ ꯑꯩꯁꯦ ꯐꯅ ꯌꯥꯝꯗꯤ ꯇꯧꯔꯝꯒꯗꯕꯅꯦꯕ ꯁꯣꯞꯄꯤꯡ ꯍꯥꯏꯌꯦ ꯕꯖꯥꯔꯦ ꯆꯠꯂꯝꯗ꯭ꯔꯗꯤ ꯆꯠꯂꯝꯗꯥꯏꯗ ꯃꯤ ꯃꯌꯥꯝ ꯂꯥꯛꯑꯦꯕ
ꯄꯤꯡ ꯇꯧꯕ ꯃꯥꯂꯦꯗ
ꯁꯦꯀꯦꯟ ꯍꯦꯟ ꯈꯔꯕꯨꯗꯤ ꯌꯦꯡꯗꯤ ꯌꯦꯡꯉꯦ
ꯅꯪꯅ ꯆꯠꯂꯤꯁꯤ ꯀꯗꯥꯏꯗꯅꯣ ꯕ ꯅꯣꯏ ꯃꯅꯥꯛꯀꯤꯔꯥ ꯅꯠꯇ꯭ꯔꯒ ꯑꯥꯗ ꯌꯥꯎꯕ꯭ꯔꯥ
ꯈꯔꯔꯗꯣ ꯈꯔ
ꯎꯝ
ꯑꯗꯨꯗꯒꯤ ꯗ꯭ꯔꯦꯁ ꯐꯖ ꯐꯖꯕ ꯃꯔꯛ ꯃꯔꯛ ꯗꯥꯥꯎꯒꯤ ꯃꯇꯨꯡ ꯏꯟꯅ ꯐꯪ ꯐꯪꯕꯅꯦꯕ
ꯑꯣ ꯐꯔꯅꯦ ꯑꯗꯨꯗꯤ ꯐꯖꯕ ꯊꯣꯛꯄ꯭ꯔꯥ
ꯍꯣꯏ ꯑꯩꯗꯤ ꯎꯝ ꯑꯗꯨꯗꯒꯤ ꯖꯤꯟꯁ ꯑꯌꯥꯝꯕ ꯐꯪꯕꯅꯦ ꯑꯩꯒꯤ ꯖꯤꯟꯁ ꯈꯣꯏꯗꯤ
ꯀꯌꯥ ꯀꯌꯥ ꯄꯤꯕ꯭ꯔꯣ ꯑꯗꯨꯗ
ꯆꯥꯍꯣꯨꯝꯅꯤꯌꯥꯡꯈꯩ ꯍꯝꯕ
ꯑꯗꯨꯗꯤ ꯌꯥꯏꯅ
ꯍꯣꯏ ꯅꯍꯥꯟꯗꯤ ꯑꯦꯆ ꯑꯦꯟ ꯑꯦꯝꯒꯤ ꯈꯣꯡꯒ꯭ꯔꯥꯎ ꯑꯣꯔꯤꯖꯤꯅꯦꯜꯅꯦꯕ ꯑꯩꯗꯣ ꯈꯣꯡꯒ꯭ꯔꯥ ꯋꯥꯏ ꯊꯤꯔꯒ ꯂꯕ ꯑꯗꯨꯒꯤ ꯗꯨꯀꯥꯟ ꯌꯨꯝ ꯑꯃꯗ ꯆꯪꯂꯒ ꯆꯥꯛ ꯑꯅꯤꯅ ꯂꯨꯄꯥ ꯀꯨꯟ ꯈꯛꯇ ꯐꯪꯉꯤꯅꯦ ꯑꯁ ꯍꯔꯥꯎꯕꯗꯨ ꯑꯩ
ꯑꯣ ꯐꯥꯔꯩꯅꯤ
ꯑꯍꯣꯏ ꯑꯗꯨꯅ ꯈ꯭ꯋꯥꯏꯗꯒꯤ ꯕꯦꯁ ꯑꯣꯏꯅ ꯐꯪꯕꯅꯦ ꯑꯩꯒꯤꯗꯃꯛꯛꯇ
ꯑꯣ ꯍꯣꯡꯕ꯭ꯔꯕ ꯅꯣꯏ ꯃꯅꯥꯛꯀꯤꯗꯣ
ꯍꯣꯏ ꯑꯗꯨꯝ ꯍꯣꯡꯉꯦ ꯉꯁꯤꯁꯨ ꯈꯣꯡꯒ꯭ꯔꯥꯎ ꯑꯃ ꯎ ꯑꯁꯦꯡ ꯚꯥꯏꯗꯤ ꯉꯁꯤꯗꯣ ꯗꯨꯥꯟ ꯗꯨꯀꯥꯟ ꯃꯀꯨ ꯂꯩꯇꯕꯒꯤꯀꯣ ꯀꯀ꯭ꯔꯥꯎ ꯑꯃ ꯂꯥꯎꯕ ꯑꯗꯨꯁꯨ ꯆꯍꯨꯝ ꯍꯥꯏꯕꯗꯣ ꯑꯩꯅ ꯇꯥꯕꯤꯌꯣ ꯇꯥꯕꯤꯌꯣ ꯇꯥꯕꯤꯌꯣ ꯍꯥꯏꯕꯒꯤ ꯆꯅꯤꯒꯤ ꯃꯥ ꯂꯥꯎꯔꯦ ꯑꯗꯨꯒ ꯑꯩꯒꯤ ꯃꯔꯨꯞ ꯅꯨꯄꯤꯅ ꯈꯔ ꯃꯥꯒꯤꯗꯣ ꯋꯥꯏꯠ ꯀꯂꯔ ꯑꯣꯏꯕꯒꯤ ꯈꯔ ꯆꯨꯕ ꯂꯩꯕ ꯑꯗꯨꯒꯤ ꯃꯥꯒꯤꯅ ꯆꯥꯝꯃ ꯌꯥꯡꯈꯩꯒꯤ ꯂꯧꯥꯎꯏ ꯐꯨꯔꯤꯠ ꯈꯣꯏꯁꯨ ꯌꯦꯡꯉꯤꯗꯨ ꯐꯖꯅ ꯂꯩꯇꯕ ꯐꯖꯕ ꯂꯩꯇꯕ ꯑꯗꯨꯗꯤ ꯕꯥꯅꯤꯗ ꯇꯣꯛꯀꯁꯦꯗꯅ ꯑꯁ ꯃꯣꯏꯒꯤꯗꯣ ꯗꯥꯎ ꯗꯥꯎ ꯃꯇꯨꯡ ꯏꯟꯅ ꯈꯣꯡꯒ꯭ꯔꯥꯎꯒ ꯁꯦꯝꯕ ꯆꯠꯂꯒ ꯏꯇꯥꯡ ꯇꯥꯡꯂꯒ ꯑꯁ ꯍꯥꯎꯅꯤꯡꯕꯗ
ꯑꯗꯨꯅꯦ ꯑꯩꯈꯣꯏꯅ ꯆꯠꯄꯗꯤ ꯗꯥꯎꯁꯨ ꯂꯩꯇꯦꯗ
ꯍꯣꯏ ꯑꯗꯨꯒ ꯏꯃꯥꯟꯅꯕꯤꯒ ꯏꯕꯥꯅꯤꯁꯦ ꯑꯩꯈꯣꯏ ꯑꯩ ꯁꯔꯣꯖꯤꯅꯤ ꯆꯠꯂꯤꯅ ꯅꯍꯥꯟ ꯑꯥ ꯂꯩꯕ ꯃꯇꯝꯗ ꯁꯔꯣꯖꯤꯅꯤ ꯍꯥꯏꯗꯤ ꯈꯣꯡꯒ꯭ꯔꯥꯎꯒ ꯏꯆꯥꯎ ꯆꯥꯎꯕ ꯁꯦꯒꯥꯏꯕ ꯉꯥꯛꯇ ꯂꯥꯛꯕꯅꯦ ꯑꯗꯨ ꯆꯥꯝꯃꯉꯥ ꯌꯥꯡ ꯒꯤ ꯈꯛꯇꯗꯤꯕꯨꯗꯤ ꯑꯣꯏꯌꯦ ꯑꯗꯨ ꯑꯣꯏꯔꯁꯨ ꯆꯥꯝꯃꯉꯥꯒꯨꯝꯕꯒꯤ ꯂꯧꯕ ꯌꯥꯕ ꯈꯣꯡꯒ꯭ꯔꯥꯎꯅꯦꯕ ꯂꯣꯏ ꯁꯦꯒꯥꯏꯔꯒ ꯉꯁꯤ ꯁꯦꯝꯕꯗ ꯄꯩꯁꯥ ꯀꯌꯥꯝ ꯑꯩꯠꯇꯤ ꯔꯨꯄꯤꯁ ꯁꯦꯝꯃꯦ ꯀꯥꯏ
ꯑꯩꯌꯥ ꯅꯪꯁꯦ ꯁꯦꯒꯥꯏꯕ ꯍꯥꯏꯕꯗꯤ ꯑꯃꯨꯛ ꯔꯤꯐꯤꯠ ꯇꯧꯕ
ꯑꯧ ꯔꯤꯐꯤꯠ ꯇꯧꯕꯒꯤ ꯃꯥꯒꯤꯗꯣ ꯃꯇꯥꯏ ꯃꯇꯥꯏ ꯂꯩꯅ ꯑꯗꯨ ꯂꯣꯏꯅꯃꯛ ꯀꯌꯦꯕ ꯑꯗꯨ ꯑꯣꯏꯕꯒꯤ ꯑꯗꯨꯒꯤ ꯇꯦꯂꯔꯤꯡ ꯅꯨꯄꯥꯅ ꯑꯩꯉꯣꯟꯗ ꯅꯪ ꯑꯁꯤ ꯀꯗꯥꯏꯗꯤ ꯇꯥꯎꯕ꯭ꯔꯥ ꯍꯥꯏꯌꯦ ꯑꯗꯨꯅ ꯑꯩꯅ ꯅꯌꯥ ꯋꯥꯂꯥ ꯂꯥꯎꯕꯅꯤ ꯍꯥꯏꯕ ꯑꯁ ꯑꯁ ꯑꯗꯨ ꯅꯨꯄꯥꯗꯣ ꯅꯪꯒꯤ ꯄꯩꯁꯥ ꯍꯦꯟ ꯀꯠꯈ꯭ꯔꯅꯤꯀꯣ ꯁꯨꯃꯥꯏꯅ ꯇꯧꯔꯗꯤꯅ ꯍꯥꯏꯕ
ꯑꯣ
ꯑꯗꯨꯒꯤ ꯑꯩꯅ ꯑꯁ ꯅꯨꯡꯁꯤꯅ ꯍꯦꯟꯒꯠꯄꯤꯈ꯭ꯔꯅꯨꯅ ꯑꯩꯅ ꯁꯨꯃꯥꯏꯅ ꯍꯥꯏꯕ ꯃꯥꯗꯣ ꯇꯣꯛꯈ꯭ꯔꯕꯅꯦ ꯑꯣꯏꯈ꯭ꯔꯕꯒꯤ
ꯑꯥ
ꯑꯗꯨꯒꯤ ꯈꯣꯡꯒ꯭ꯔꯥꯎ ꯑꯃꯁꯨ ꯑꯩꯅ ꯁꯦꯝꯕꯤꯌꯣ ꯍꯥꯏꯔꯒ ꯃꯥꯗꯣ ꯑꯗꯨꯁꯨ ꯌꯥꯝ ꯊꯤꯅ ꯅ ꯂꯥꯏꯔꯒ ꯁꯦꯝꯕ ꯈꯣꯡꯒ꯭ꯔꯥꯎꯅꯦꯕ ꯑꯩ ꯐꯥꯎ
ꯇꯦꯟꯍꯕ ꯍꯥꯏꯌꯦꯕ ꯑꯩꯗꯣ ꯑꯗꯨ ꯂꯩꯇꯕ ꯋꯥꯅꯦ ꯑꯗꯨ ꯅꯨꯄꯥꯗꯣ ꯑꯩꯠꯇꯤ ꯔꯨꯄꯤꯁ ꯃꯨꯛꯀ ꯄꯤꯌꯣ ꯍꯥꯏꯌꯦ ꯇꯨ ꯐꯥꯎ ꯑꯗꯨꯒꯤ ꯚꯩꯌꯥꯁꯤꯗꯤ ꯇꯧꯔꯔꯣꯏ ꯑꯗꯨꯗꯤꯅ ꯍꯣꯏ ꯅꯨꯨꯄꯥ ꯑꯃ ꯈꯣꯡꯒ꯭ꯔꯥꯎ ꯂꯩꯕꯒꯤ ꯗꯨꯀꯥꯟꯗ ꯃꯨꯠꯀ ꯆꯠꯂꯦ ꯑꯗꯨꯒ ꯆꯠꯂꯒ ꯑꯗꯨ ꯅꯨꯄꯥꯗ ꯇꯧꯍꯜꯂꯒ ꯐꯣꯔꯇꯤ ꯔꯨꯄꯤꯁꯀꯤ ꯑꯃꯨꯛꯀ ꯇꯧꯔ ꯍꯜꯂꯛꯄ ꯑꯁ
ꯂꯣꯏꯔꯦꯗ ꯇꯥꯡꯉꯤꯀꯣ
ꯍꯣꯏ ꯈꯣꯡꯒ꯭ꯔꯥꯎꯒꯨꯝꯕꯁꯨ ꯂꯧꯎꯔꯗꯤ ꯇꯥꯡꯃꯟꯕꯅꯤꯅ ꯑꯗꯨꯝ
ꯑꯗꯨꯗꯤ ꯑꯧ ꯑꯗꯨꯝ ꯀꯩꯅꯣ ꯍꯣ ꯀꯩꯅꯣ ꯎꯝ ꯋꯦꯁ ꯆꯥꯎꯔꯅꯤ ꯑꯗꯨꯒ ꯁꯥꯡꯉꯅꯤꯀꯣ ꯑꯩꯈꯣꯏꯒꯤꯗꯤ
ꯎꯝ ꯋꯦꯁ ꯈꯨꯠꯆꯧ ꯑꯩꯒꯤ ꯋꯦꯁꯇꯣ ꯅꯍꯥꯟꯗꯤ ꯎꯝ ꯇ꯭ꯋꯦꯟꯇꯤ ꯇꯨ ꯑꯣꯏꯔꯝꯕꯗꯣ ꯍꯟꯗꯛꯇꯀꯤ ꯇ꯭ꯋꯦꯟꯇꯤ ꯐꯣꯔ ꯀꯥꯕꯒꯤ ꯑꯩ ꯍꯔꯥꯎꯕꯗꯣ ꯂꯣꯏꯔꯦ
ꯐꯔꯅꯤ ꯐꯔꯅꯤ ꯑꯩꯈꯣꯏꯗꯤ ꯋꯦꯁꯄꯨꯗꯤ ꯄꯨꯛ ꯈꯔ ꯊꯣꯛꯄꯒꯤꯀꯣ
ꯎꯝ
ꯑꯗꯨꯝ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯩꯠ ꯇꯤ ꯑꯗꯨꯝ ꯂꯩꯌꯦ
ꯑꯣ ꯑꯁ ꯅꯣꯏꯗꯤ ꯌꯥꯝ ꯐꯩꯌꯦ ꯑꯩꯗꯤ ꯋꯦꯁ ꯄꯤꯛꯃꯟ ꯒꯤ ꯈꯣꯡꯒ꯭ꯔꯥꯎꯁꯨ ꯊꯤꯕ ꯌꯥꯝ ꯋꯥꯕꯅꯤ ꯑꯥ ꯋꯥꯗꯦ
ꯗꯨꯝ ꯂꯩꯗꯣꯏꯅꯤ ꯋꯦꯁꯇꯤ
ꯍꯣꯏ ꯑꯁ ꯅꯣꯏꯗꯤ ꯗꯥꯎ ꯌꯥꯝ ꯐꯔꯦ ꯈꯔ ꯅꯣꯏꯕ ꯑꯣꯏꯕꯒꯤ ꯑꯩꯗꯤ ꯑꯃꯐꯥꯎ ꯌꯥꯗ꯭ꯔꯦ
ꯅꯣꯡ ꯆꯨꯕ꯭ꯔꯥ ꯅꯣꯏ ꯍꯟꯗꯤ
ꯆꯨꯗꯦꯗ ꯍꯧꯖꯤꯛꯇꯤ
ꯎꯝ
ꯐꯦꯟ ꯃꯈꯣꯟꯅ ꯑꯣꯏꯔꯝꯃꯤ
ꯎꯝ ꯑꯩꯈꯣꯏꯗ ꯈꯔ ꯈꯔ ꯆꯨꯏꯋꯦ ꯎꯝ ꯍꯟꯗꯛꯇꯤ ꯏꯪꯉꯤꯀꯣ
ꯍꯣꯏ ꯑꯁ ꯌꯥꯝ ꯅꯨꯡꯉꯥꯏꯔꯦ ꯋꯦꯗꯔꯁꯦ
ꯍꯣꯏ
ꯑꯗꯨ ꯉꯁꯤꯗꯣ ꯍꯌꯨꯃꯤꯠꯇꯤ ꯌꯥꯝ ꯌꯥꯝꯃꯦꯕ ꯅꯣꯡ ꯆꯨꯗ꯭ꯔꯁꯨ ꯑꯗꯨꯒ ꯋꯦꯗꯔꯗ ꯅꯣꯡ ꯆꯨꯅꯤꯡꯉꯥꯏ ꯋꯦꯗꯔ ꯑꯣꯏꯔꯁꯨ ꯌꯥꯝꯅ ꯁꯥꯕꯖꯥꯠ ꯇꯧꯕꯒꯤꯀꯣ
ꯎꯝ
ꯈꯔꯗꯤ ꯅꯨꯡꯉꯥꯏꯌꯦ ꯉꯁꯤ ꯑ ꯅꯣꯡ ꯆꯨꯅꯤꯡꯉꯥꯏꯒꯨꯝ ꯇꯧꯕꯒꯤ ꯒꯥꯔꯤꯒꯨꯝ ꯅꯍꯥꯟꯗꯤ ꯅꯨꯡꯁꯤꯠ ꯁꯛꯄ ꯈꯛꯇ ꯇꯧꯋꯤꯅ ꯉꯁꯤꯗꯤ ꯌꯥꯝꯅ ꯅꯨꯡꯉꯥꯏꯔꯒ ꯆꯠꯂꯦ ꯀ‌ꯣꯏꯕ ꯕꯖꯥꯔ ꯆꯠꯄꯁꯨ
ꯎꯝ ꯑꯣ ꯕꯖꯥꯔꯁꯦ ꯅꯣꯏ ꯃꯅꯥꯛꯇꯅꯤꯀꯣ
ꯍꯣꯏ ꯑꯩꯈꯣꯏ ꯃꯅꯥꯛꯇꯅꯤ ꯅꯣꯏꯒꯤ ꯃꯅꯥꯛꯇꯁꯨ ꯑꯣꯏꯔꯝꯅꯤꯌꯦ
ꯑꯣ ꯑꯩꯗꯤ ꯅꯣꯏ ꯃꯅꯥꯛꯇ ꯁꯨꯡꯆꯠ ꯆꯠꯇ꯭ꯔꯤꯑꯦꯕ
ꯑꯣ ꯑꯗꯨ ꯍꯧꯖꯤꯛꯀꯤ ꯃꯐꯝꯗꯨꯗꯤ ꯅꯣꯏꯁꯨ ꯆꯠ ꯆꯠꯂꯦꯅ ꯍꯥꯏꯌꯦꯗ
ꯎꯝ ꯈꯪꯗ꯭ꯔꯦ ꯑꯩ
ꯑꯩꯈꯣꯏ ꯏꯃꯥꯟꯅꯕꯤꯅꯀꯣ ꯍꯥꯏꯔꯛꯄ
ꯑꯣ ꯍꯌꯦꯡꯗꯤ ꯀ꯭ꯂꯥꯁ ꯆꯠꯇꯣꯏꯔꯥ
ꯍꯣꯏ ꯆꯠꯄ ꯍꯧꯔꯅꯤ ꯍꯌ‌ꯦꯡꯗꯤ
ꯑꯃꯨꯛ ꯀꯩꯅꯣ ꯍꯣꯁꯄꯤꯇꯥꯜ ꯆꯠꯇꯣꯏꯕꯀꯣ
ꯍꯣꯏ ꯑꯍꯥꯟꯕꯗ ꯍꯣꯁꯄꯤꯇꯥꯜ ꯆꯠꯂꯅꯤ
ꯎꯝ ꯅꯣꯏꯒꯤꯁꯦ ꯑꯗꯨꯝ ꯃꯥꯒꯤ ꯄ꯭ꯔꯦꯛꯇꯤꯀꯦꯜꯁꯤꯡꯗꯣ ꯑꯗꯨꯝ ꯐꯖꯅ ꯇꯧꯕ꯭ꯔꯥ
ꯍꯣꯏ ꯑꯗꯨꯝ ꯇꯧꯋꯦ
ꯎꯝ
ꯍꯣꯁꯄꯤꯇꯥꯜ ꯆꯠ ꯑꯗꯨꯃꯥꯏꯅꯗꯤ ꯇꯧꯋꯦ
ꯎꯝ
ꯍꯣꯁꯄꯤꯇꯥꯜ ꯆꯠꯇ꯭ꯔꯗꯤ ꯁꯨꯃꯥꯏꯅ ꯇꯧꯗ꯭ꯔꯦ ꯑꯗꯨ ꯑꯩ ꯍꯧꯖꯤꯛ ꯀꯣꯜ ꯇꯧꯔꯛꯀꯦꯀꯣ ꯅꯪꯉꯣꯟꯗ
ꯍꯣꯏ ꯍꯣꯏ ꯇꯧꯔꯛꯑꯣ ꯇꯥꯏꯌꯦ ꯇꯥꯕ꯭ꯔꯣ